ꯍꯜꯂꯣ
ꯑꯧ ꯇꯥꯕ꯭ꯔꯣ ꯕꯥꯏ
ꯇꯥꯏ ꯇꯥꯏ ꯇꯥꯏꯌꯦ ꯚꯥꯏ
ꯑꯥ ꯀꯩꯗꯧꯔꯤꯅꯣ
ꯑꯁ ꯀꯩꯁꯨ ꯇꯧꯗꯦꯗ ꯁꯨꯝ ꯄꯣꯊꯥꯔꯝꯃꯤꯅꯤ ꯔꯦꯁ ꯇꯧꯔꯝꯃꯤ
ꯑꯣ ꯁꯥꯞ ꯑꯁ ꯁꯥꯏꯒꯣ ꯍꯟꯗꯛꯖꯦ
ꯁꯥꯏ ꯍꯟꯗꯛꯅ ꯍꯦꯜꯂꯦ ꯁꯥꯕ
ꯎꯝ ꯑꯩꯖꯨ ꯄꯣꯊꯥꯔꯝꯃꯤꯅꯦ ꯊꯕꯛꯁꯨ ꯆꯠꯄ ꯌꯥꯗꯕꯅꯤꯅꯀꯣ
ꯑꯣ
ꯉꯁꯤ ꯌꯥꯔꯗꯤ ꯂꯧ ꯆꯠꯀꯦ ꯇꯧꯕꯅꯦꯕ
ꯑꯥ ꯑꯥ ꯅꯣꯡꯕꯨ ꯏꯇꯥ ꯇꯥꯗꯦꯅꯦ ꯂꯧꯁꯤ ꯀꯃꯥꯏꯟ ꯇꯧꯔꯤꯒꯦ ꯂꯧꯕꯨꯛꯄꯨ ꯏꯁꯤꯡ ꯂꯩꯕ꯭ꯔꯣ
ꯂꯧꯕꯨꯛ ꯍꯣꯏ ꯑꯈꯣꯏ ꯂꯧꯕꯨꯛ ꯂꯣꯝꯗꯗꯤ ꯈꯤꯇꯪꯕꯨꯗꯤ ꯂꯩꯌꯦ ꯑꯗꯣ ꯑꯌꯥꯝꯕꯗꯤ ꯂꯩꯅꯗꯦꯕ ꯍꯧꯖꯤꯛꯐꯥꯎ
ꯑꯗꯨꯅꯤꯅꯦ ꯂꯧꯕꯨꯛꯇꯥ ꯏꯁꯤꯡ ꯈꯔ ꯉꯁꯤꯗꯤ ꯁꯣꯏꯕꯨꯝ ꯊꯣꯡꯕ ꯑꯣꯏꯅ ꯇꯧꯔꯦ
ꯑꯁ ꯁꯣꯏꯕꯨꯝꯗꯤ ꯍꯥꯎꯕꯅꯦꯍꯦ
ꯑꯥꯎ ꯅꯪꯏꯗꯤ ꯀꯩ ꯆꯥꯔꯒꯦ
ꯑꯁ ꯑꯩ ꯉꯁꯤ ꯊꯔꯣꯏ ꯈꯤꯇꯪꯒꯥ ꯆꯥꯏ
ꯑꯩꯁ ꯑꯦ ꯂꯥꯕꯨꯨꯛ ꯊꯔꯣꯏꯔꯣ ꯂꯥꯏ ꯊꯔꯣꯏꯔꯣ
ꯑꯩ ꯂꯧꯕꯨꯛꯒꯤꯅꯦ꯫
ꯑꯣꯁ ꯊꯥꯔꯣꯏ ꯍꯥꯄꫭꯏ ꯊꯥꯔꫭꯏ ꯆꯥꯗꯕ ꯀꯨꯏꯔꯦ ꯑꯩꯁꯨ꯫
ꯊꯔꫭꯏꯁꯦ ꯍꯥꯎꯗꯤ ꯍꯥꯎꯋꯦ꯫
ꯍꯧꯖꯤꯛꯇꯤ ꯃꯁꯥ ꯅꫭꯏꯕ ꯃꯇꯝꯅꯤꯅꯀꯣ ꯆꯥꯕ ꯅꯨꯡꯉꯥꯏ ꯈꯔ꯫
ꯕꯥꯏ ꯃꯔꯨ ꯃꯔꯨꯝ ꯄꯨꯕꯒ ꯌꯥꯎꯕꯅꯤꯀꯣ ꯂꯕꯨꯛ ꯊꯔꯣꯏ ꯌꯥꯝ ꯃꯔꯨꯝ ꯌꯥꯝ ꯄꯨꯒꯟꯕꯅꯤ꯫ ꯃꯔꯨꯝꯒ ꯁꯥꯔꯕꯁꯤꯗꯤ ꯑꯁ ꯀꯦꯡꯕꯅꯤꯀꯣ꯫ ꯑꯗꯨꯅ ꯍꯌꯦꯡ ꯀꯩꯅꯣꯒꯤ ꯑꯩ ꯑꯈꯣꯏꯒꯤ ꯁꯥꯏꯔ ꯀꯥꯟꯗ ꯄꯦꯛ ꯀꯪꯉꯀꯥꯟꯗ ꯌꯥꯗ ꯀꯩꯅꯣ ꯇꯧꯕꯗꯣ꯫
ꯑꯣ꯫ ꯍꯅꯨꯕꯤ ꯈꯣꯏꯒ ꯁ
ꯀꯌꯥ ꯆꯥ ꯍꯅꯨꯕꯤ ꯈꯣꯏꯅ ꯆꯥꯔ ꯀꯥꯟꯗꯗꯤ ꯃꯣꯏꯗꯤ ꯌꯥ ꯌꯥꯎꯗ꯭ꯔꯗꯤꯀꯣ ꯊꯨꯗꯦꯛ ꯊꯨꯗꯦꯛꯀ ꯆ ꯆꯥꯕꯗ ꯌꯦꯡꯕ ꯅꯨꯡꯉꯥꯏꯕꯅꯦ
ꯑꯥ꯫
ꯑꯁ꯫ ꯉꯁꯤꯁꯨ ꯑꯗꯨ ꯎꯁ ꯃꯄꯥꯟ ꯁꯨꯡꯊꯣꯛ ꯊꯣꯛꯇꯕꯤ ꯌꯨꯝꯗ ꯑꯗꯨꯝ ꯄꯣꯊꯥꯔꯒ ꯂꯩꯑꯦ ꯑꯁ꯫ ꯒ꯭ꯌꯥꯟ ꯇꯥꯗ꯭ꯔꯦꯗ ꯀꯃꯥꯏꯅ ꯂꯩꯗꫭꯔꯦ꯫
ꯅꯣꯡ ꯅꯣꯡ ꯇꯥꯕ꯭ꯔꯥ ꯑꯗꯨꯋꯥꯏꯗꯣꯕꯨ ꯀꯃꯥꯏꯟ ꯇꯧꯒꯦ꯫
ꯍꯣꯏ ꯅꯣꯡ ꯉꯁ ꯉꯁꯥꯏ ꯑꯌꯨꯛꯄꯨꯗꯤ ꯈꯤꯇꯪꯕꯨꯗꯤ ꯇꯥꯏꯌꯦ꯫ ꯑꯗꯩ ꯀꯌꯥꯝ ꯀꯟꯅ ꯇꯥꯕꯗꯤ ꯅꯠꯇꯦꯗ꯫
ꯑꯣ꯫
ꯅꯣꯡꯁꯨ ꯐꯖꯅ ꯇꯥꯔꯗꯤ ꯂꯧꯗꯤ ꯐꯖꯅ ꯍꯧꯏ ꯍꯧꯕ ꯌꯥꯔꯕꯅꯤꯗ꯫ ꯅꯪꯅꯦ ꯃꯇꯥꯡ ꯃꯇꯝ ꯏꯆꯥ ꯆꯥꯗꯅ ꯑꯃꯨꯛ ꯅꯣꯡ ꯝꯇꯥꯥꯡ ꯃꯇꯝ ꯆꯥ ꯆꯥꯗꯅ ꯅꫭꯡꯁꯦ ꯑꯃꯨꯛ ꯆꯨꯔꯛꯑꯗꯤ ꯐꯔꯛ ꯇꯥꯕ꯫
ꯑꯥꯎ ꯑꯩꯈꯣꯏꯟ ꯅꯣꯡꯖꯦ ꯕꯦꯔꯥ ꯌꯥꯝ ꯀꯥꯏ ꯂꯧꯕꯨꯛꯇꯗꯤ ꯁꯨꯡꯇꯥ ꯇꯥꯗꯦ ꯅꯣꯡꯁꯦ ꯍꯥꯏꯕꯗꯤ ꯀꯩꯅꯣꯒꯤ ꯂꯧ ꯂꯤꯡꯉꯝꯗꯥꯏꯒꯨꯝꯕꯀꯣ ꯁꯤꯒꯨꯝꯕ ꯅꯣꯡ ꯈꯔ ꯆꯪ ꯏꯁꯤꯡ ꯈꯔ ꯗꯔꯀꯥꯔ ꯂꯩꯕ ꯃꯐꯝꯗꯗꯤ ꯅꯣꯡ ꯇꯥꯗꯦꯕ꯫
ꯎ ꯁꯤꯡ ꯗꯔꯀꯥꯔ ꯂꯩꯇ꯭ꯔꯦ ꯍꯥꯏꯕ ꯃꯇꯝꯗ ꯑꯃꯨꯛ ꯇꯥꯔꯛꯄꯗꯣ꯫
ꯍꯥꯏꯕꯗꯤ ꯂꯧ ꯄꯥꯜꯂꯀꯥꯟꯗ ꯏꯁ ꯅꯣꯡꯇꯥ ꯂꯧ ꯄꯥꯜꯂꯀꯥꯟꯗꯀꯣ꯫
ꯎꯝ ꯑꯎꯝ ꯃꯥꯅꯦ ꯅꯨꯄꯤ ꯊꯤꯔꯕꯣ꯫
ꯊꯤꯗ꯭ꯔꯤꯔ ꯕꯔꯗꯔ꯫
ꯑꯣ ꯊꯤꯗ꯭ꯔꯤꯗꯀꯣ꯫
ꯅꯪ ꯊꯤꯔꯕꯣꯗꯤ꯫ ꯅꯨꯄꯤꯒꯁꯦ ꯊꯤꯅꯤꯡꯗ꯭ꯔꯤꯗ ꯇꯜꯂꯦꯗ꯫
ꯑꯗꯨꯅꯦ ꯅꯨꯄꯥꯒꯤ ꯄꯨꯟꯁꯤ ꯍꯦꯟꯅ ꯍꯥꯟꯅ ꯅꯨꯡꯉꯥꯏꯊꯣꯛꯈꯤꯗꯧꯕꯅꯦ꯫ ꯅꯨꯄꯥ ꯅꯨꯄꯥꯒꯤ ꯄꯨꯟꯁꯤ ꯅꯨꯡꯉꯥꯏꯕꯗ ꯂꯣꯏꯔꯦ ꯌꯥꯔꯦ ꯍꯥꯏꯔ ꯀꯥꯟꯗ ꯑꯃꯨꯛ ꯊꯤ ꯀꯣꯟꯅ ꯊꯤ ꯌꯥꯑꯦꯕ꯫
ꯃꯥꯅꯦ-ꯃꯥꯅꯦ ꯀꯗꯥꯏꯗꯒꯤ ꯉꯝꯕꯣꯠꯇꯦꯗ ꯄꯣꯠꯆꯩ ꯃꯝꯃꯟꯅ ꯇꯥꯡꯉ ꯀꯥꯟꯁꯤꯗ ꯅꯠꯇ꯭ꯔꯥ꯫
ꯃꯥꯅꯦ ꯑꯁ꯫
ꯄꯣꯠ ꯆꯩꯩ ꯃꯃꯟꯅ ꯑꯥ ꯌꯧꯔꯀꯥꯟꯁꯤꯗ ꯏꯟꯐꯦꯁꯟꯅ ꯋꯥ ꯀꯥꯟꯁꯤꯗ ꯅꯨꯄꯤꯒ ꯊꯤꯕ ꯉꯝꯗ꯭ꯔꯤꯗ꯫
ꯑꯗꯨꯅꯦ ꯑꯩꯈꯣꯏ ꯈꯨꯟꯗꯖꯨ ꯅꯨꯄꯥ ꯑꯃ ꯂꯩꯌꯦ ꯃꯣꯏ ꯃꯃꯥꯕ__ ꯕꯥꯅꯗꯤꯀꯣ ꯅꯨꯄꯤ ꯅꯨꯄꯤ ꯊꯤꯔꯣ ꯅꯨꯄꯤ ꯊꯤꯔꯣ ꯑꯗꯨꯝ ꯍꯥꯏꯕ
ꯎꯝ
ꯑꯗꯨ ꯃꯥꯅ ꯀꯩ ꯍꯥꯏꯔꯛꯀꯦ ꯍꯥꯏ ꯀꯥꯟꯅ ꯅꯨꯄꯤ ꯊꯤꯔꯒ ꯀꯩ ꯄꯤꯖꯗꯣꯏꯅ ꯀꯥꯏꯗ ꯇꯨꯝꯍꯟꯗꯣꯏꯅꯣ ꯕꯣꯔꯥ ꯌꯨꯝ ꯁꯥꯔꯒ__ ꯇꯨꯝꯍꯜꯂꯣ ꯍꯥꯏꯔꯣ ꯍꯥꯏ
ꯑꯗꯨꯖꯨꯅꯦ ꯃꯔꯨꯅꯦꯕ ꯅꯠꯇꯔꯥ
ꯑꯩꯈꯣꯏꯗ ꯀꯩꯝ ꯂꯩꯇ꯭ꯔꯗꯤ ꯊꯤꯔꯒ ꯀꯩ ꯀꯅꯥꯕ ꯂꯩꯗꯤ ꯂꯩꯒꯦ
ꯃꯥꯅꯦ ꯅꯨꯄꯤꯗꯨꯁꯨ ꯀꯩꯁꯨ ꯂꯩꯅꯤꯡꯉꯣꯏꯕ
ꯎꯝ ꯍꯟꯗꯛꯇꯤ ꯕ꯭ꯔꯣꯁꯤꯁꯨ ꯕꯣꯜꯗꯤ ꯌꯦꯡꯉꯝ ꯌꯦꯡꯕ꯭ꯔꯣ
ꯌꯦꯡꯉꯦ ꯕꯣꯜ ꯌꯦꯡꯉꯦ
ꯍꯟꯗꯛ ꯑꯁ ꯐꯥꯏꯅꯦꯜꯖꯦ ꯀꯔꯝ ꯀꯔꯝꯕ ꯇꯤꯝ ꯀꯥꯒꯗꯧ ꯃꯥꯟꯒꯦ
ꯐꯥꯏꯅꯦꯜꯁꯦ ꯑꯥꯔꯖꯦꯟꯇꯤꯅꯥ ꯆꯪꯉꯛꯀꯗꯧ ꯃꯥꯜꯂꯤ ꯑꯗꯒꯤ ꯐ꯭ꯔꯥꯟꯁꯁꯨ ꯆꯪ ꯉꯥꯛꯀꯗꯧ ꯃꯥꯜꯂꯤ
ꯎꯝ ꯑꯌꯥꯝꯕꯖꯦ ꯑꯗꯨꯝ ꯍꯥꯏꯅꯔꯦ ꯍꯟꯗꯛꯀꯨꯁꯨ ꯑꯥꯔꯖꯦꯟꯇꯤꯅꯥꯒ ꯐ꯭ꯔꯥꯟꯁꯁ ꯂꯣꯏ ꯊꯥꯖꯔꯦꯕ ꯁꯤ ꯑꯅꯤꯖꯦ ꯑꯃꯨꯛ ꯀꯥꯒꯗꯧ ꯃꯥꯜꯂꯦꯅ
ꯑꯗꯨ ꯃꯕꯥꯏꯅꯤꯗꯤ ꯑꯃꯨꯛ ꯑꯥ ꯍꯥꯏꯌꯨꯅꯦ ꯃꯕꯥꯏꯅꯤꯗꯤ ꯑꯃꯨꯛ ꯀꯅꯥ ꯁꯥ__ ꯁꯤꯃꯤꯖꯦ ꯁꯥꯟꯅꯗꯧ ꯃꯥꯂꯦ ꯃꯕꯥꯏꯅꯤꯗ ꯑꯃꯨꯛ
ꯎꯝ
ꯃꯕꯥꯏꯅꯤꯒꯤ ꯐꯤꯛꯆꯔ ꯐꯤꯛꯆꯔꯒꯤ ꯐꯤꯛꯆꯔꯒꯤ ꯃꯇꯨꯡ ꯏꯟꯅꯗꯤ ꯁꯤꯞ__ ꯗꯧ ꯃꯥꯜꯂꯦ ꯃꯕꯥꯏꯅꯤꯖꯦ
ꯍꯣꯏ ꯐꯖ ꯇꯧꯔꯤ ꯔꯣꯅꯥꯜꯗꯣꯗꯤꯗꯨꯝ ꯇꯨꯠꯄ ꯇꯥꯔꯕꯅꯤꯅꯦ ꯉꯥꯏꯍꯥꯛ ꯂꯩꯔꯗꯤ ꯄꯣꯔꯇꯨꯒꯜꯒꯤ ꯑꯣꯄꯣꯅꯦꯟꯁꯤꯡ ꯃꯣꯏꯅ ꯄꯨ__ ꯇꯥꯔꯤꯕ ꯇꯤꯝꯁꯤꯡꯗꯨꯗꯤ ꯌꯥꯗꯦꯕ ꯀꯟꯕ ꯉꯥꯛꯇ ꯂꯣꯏ ꯄꯥ ꯇꯥꯈ꯭ꯔꯕꯅꯦ
ꯏꯪꯂꯦꯟꯒꯖꯨ ꯑꯗꯨꯝ ꯍꯩꯕꯅꯦ
ꯎꯝ ꯏꯪꯂꯦꯟꯁꯨ ꯌꯥꯕꯅꯦ ꯏꯁꯄꯦꯟꯁꯨ ꯌꯥꯕꯅꯦ ꯐ꯭ꯔꯥꯟꯁꯁꯨ ꯇꯥꯕ ꯅꯠꯇ꯭ꯔꯣ ꯃꯣꯏꯗꯣ
ꯐ꯭ꯔꯥꯟꯁ ꯇꯗꯦ
ꯐ꯭ꯔꯥꯟꯁ ꯇꯥꯈ꯭ꯔꯦꯀꯣ
ꯇꯥꯗꯦ ꯃꯣꯏ ꯀꯩꯅꯣ ꯇꯧꯕꯅꯦ ꯃꯣꯏꯅ ꯎꯝ ꯃꯥꯒꯤ ꯄꯣꯏꯟꯠꯇꯣ ꯄꯣꯏꯟꯠꯇꯨ ꯃꯥꯅ ꯍꯦꯟꯕ ꯑꯣꯏꯔꯒꯗꯤ ꯃꯥꯒꯤ ꯀꯩꯅꯣꯔꯥ ꯒ꯭ꯔꯨꯞ ꯁ꯭ꯇꯦꯖꯇꯨꯗ
ꯄꯣꯏꯟꯠꯇꯣ ꯍꯦꯟꯕ ꯑꯣꯏꯔꯒꯗꯤ ꯃꯥ ꯐ꯭ꯔꯥꯟꯁꯀ ꯇꯥꯒꯗꯧꯕ
ꯑꯥꯎ
ꯀꯩꯅꯣꯗꯤ ꯑꯥ ꯀꯂꯝꯕꯤꯌꯥꯅ ꯀꯩꯅꯣ ꯇꯧꯒ꯭ꯔꯝꯅꯤꯅ ꯀꯂꯝꯕꯤꯌꯥꯗꯤ ꯑꯥꯔꯖꯦꯟꯇꯤꯅꯥꯒ ꯇꯥꯕꯅꯤ ꯑꯥ ꯀꯩꯅꯣꯗ ꯐ꯭ꯔꯥꯟꯁꯀ ꯇꯥꯒꯗꯥ ꯑꯥꯔꯖꯦꯟ__ ꯇꯤꯅꯒ ꯇꯥꯔꯛꯀꯗ꯭ꯔꯥꯗꯤ ꯈꯪꯗꯦ
ꯑꯁ ꯍꯟꯗꯛꯁꯤꯗꯤ ꯂꯣꯏꯔꯦ ꯏꯁꯥꯒꯁꯨ ꯂꯣꯏꯅ ꯂꯨꯝꯈꯠꯂꯛꯑꯦ ꯈꯨꯟ ꯑꯥ ꯕꯣꯜꯖꯨ ꯁꯨꯡꯁꯥꯟ ꯁꯥꯟꯅꯗ꯭ꯔꯦ ꯌꯨꯝ ꯃꯄꯥꯟ ꯅꯩꯒ ꯊꯣꯛꯂꯛꯇ꯭ꯔꯦ
ꯑꯥ
ꯏꯁ꯭ꯌꯥꯁꯦ ꯂꯨꯝꯃꯦ ꯍꯟꯗꯛꯁꯦ
ꯆꯥꯔꯒ ꯑꯗꯨꯝ ꯐꯝꯃꯒ ꯔꯦꯁ ꯇꯧꯔ ꯑꯗꯨꯝ ꯂꯩꯕꯒꯤꯗꯣ
ꯑꯣ
ꯍꯛꯆꯥꯡ ꯑꯦꯛꯁꯔꯁꯥꯏꯁ ꯈꯔ ꯇꯧꯗꯥꯔꯗꯤ ꯌꯥꯗꯕꯅꯦ ꯕꯥꯔꯗꯔ
ꯑꯁ ꯌꯥꯅꯤ ꯆꯠꯊꯣꯛ ꯀꯦ ꯍꯥꯏꯔꯁꯨ ꯌꯥꯗ꯭ꯔꯦꯅ ꯍꯟꯗꯛꯁꯤꯗꯤ ꯈꯣꯏ ꯑꯗꯨꯝ ꯇꯜꯂꯕ ꯍꯧꯒꯠꯄ ꯎꯝ
ꯆꯠꯐꯝꯁꯨ ꯂꯩꯔꯛꯇ꯭ꯔꯦ ꯇꯧꯔꯤꯖꯦ ꯏꯔꯥꯡꯁꯨ ꯀꯩꯁꯨ ꯇꯧꯕꯅꯤꯅ
ꯎꯝ
ꯑꯗꯨꯅ ꯕꯦꯔꯥꯁꯨ ꯀꯥꯔꯦ ꯇꯧꯔꯤꯁ ꯑꯈꯣꯏꯁꯨ ꯆꯠꯐꯝ ꯂꯩꯇꯦ
ꯍꯥ ꯍꯥ
ꯀꯣꯏꯕꯝꯁꯨ ꯂꯩꯇꯦ ꯃꯣꯏꯔꯥꯡ ꯃꯉꯥꯏ ꯀꯣꯏꯒꯦ ꯀꯣꯏꯔꯕꯗ ꯑꯇꯩꯗꯤ ꯀꯩꯁꯨ ꯂꯩꯇꯦ
ꯍꯣꯏ ꯃꯣꯏꯔꯥꯡꯅ ꯑꯌꯥꯝꯕ ꯇꯥꯔꯅꯤꯀꯣ
ꯎꯝ
ꯑꯇꯣꯛ ꯄꯥꯗꯗꯤ ꯀꯥꯏ ꯂꯩ ꯍꯦꯟꯅꯗꯤ ꯆꯠꯄ ꯅꯨꯡꯉꯥꯏꯕꯗꯤ ꯆꯤꯡꯔꯣꯝꯗꯅ ꯅꯨꯡꯉꯥꯏꯕꯅꯦꯕ ꯑꯁꯤꯒꯨꯝꯕꯗꯗꯤ
ꯑꯧ ꯆꯤꯡꯒꯨꯝꯕ ꯅꯨꯡꯉꯥꯏꯕꯅꯦ ꯀꯩꯅꯣꯒꯨꯝꯕꯁꯨ ꯂꯤꯇꯥꯟꯁꯨ ꯑꯗꯨꯝ ꯅꯨꯡꯉꯥꯏ ꯀꯣꯟꯁꯥ ꯎꯈꯨꯜ ꯀꯣ ꯁꯤ ꯄꯔꯦꯡꯁꯦ ꯑꯗꯨꯝ ꯅꯨꯡꯉꯥꯏꯕꯅꯦ ꯊꯥꯏꯅ ꯌꯥꯝ ꯆꯠꯂꯝꯃꯦ ꯆꯠꯇ꯭ꯔꯦ ꯍꯧꯖꯤꯛ ꯏꯔꯥꯡ ꯇꯧꯕꯗꯒꯤ
ꯎꯄꯥꯏ ꯂꯩꯇ꯭ꯔꯦ ꯆꯠꯅꯤꯡꯉꯥꯖꯨ ꯑꯗꯨꯝ
ꯃꯥꯅꯤ
ꯈꯊꯔꯁꯨꯀꯣ ꯆꯠꯄꯗꯤ ꯑꯗꯨꯝ ꯅꯨꯡꯉꯥꯏꯔꯣꯏꯕ ꯈꯣꯏꯗ ꯀꯩꯅꯣꯝ ꯐ ꯐꯥꯎꯔꯒ ꯂꯩꯔꯅꯤ
ꯎꯝ ꯏꯟꯁꯤ ꯀ꯭ꯌꯣꯔ ꯑꯣꯏꯕꯗꯣ
ꯎꯝ ꯑꯁ ꯃꯣꯏꯖꯦ ꯐꯠꯇꯤ ꯐꯠꯇꯕꯅꯤꯅꯦ ꯑꯁ ꯍꯣꯔꯦꯟ ꯅꯨꯡꯗꯥꯡꯖꯦ ꯕꯣꯜ ꯀꯩ ꯐꯖꯕ ꯈꯪꯕ꯭ꯔꯣ ꯂꯩ ꯂꯩꯕ꯭ꯔꯥꯅ
ꯖꯦ ꯉꯥꯁꯤꯗꯤ ꯀꯩꯅꯣ ꯂꯩꯔꯝꯗꯧ ꯃꯥꯜꯂꯦ ꯐꯖ ꯆꯧꯔꯛꯄꯗꯤ ꯈꯪꯗꯦ ꯄꯣꯔꯇꯨꯒꯜ ꯑꯣꯐ ꯂꯩꯔꯝꯒꯗ꯭ꯔꯥ ꯅꯠꯇꯔꯒꯅ ꯑꯥꯔꯖꯦꯟꯇꯤꯅꯥꯒꯤ ꯇꯝ ꯄꯔꯦꯡ ꯂꯩꯔꯝꯒꯗ꯭ꯔꯥꯗꯤ ꯑꯩ ꯈꯪꯗꯦ ꯑꯣꯏꯔꯝꯒꯗꯕꯗꯤ
ꯌꯦꯡꯉꯦ ꯇꯧꯅꯦ
ꯉꯔꯥꯡ ꯐ꯭ꯔꯥꯟꯁ ꯁꯥꯟꯅꯒ꯭ꯔꯦꯗꯅ
ꯑꯥ ꯐ꯭ꯔꯥꯟꯁꯇꯤ ꯁꯥꯟꯅ ꯂꯣꯏꯒ꯭ꯔꯦ ꯉꯥꯡ
ꯐ꯭ꯔꯥꯥꯟꯁ ꯁꯥꯟꯅꯒꯔꯦ
ꯑꯣ ꯉꯁꯤꯁꯦ ꯏꯪꯂꯦꯟꯒ ꯀꯣꯡꯒꯣ ꯂꯩ ꯂꯩꯕ
ꯑꯣ ꯁꯣꯝꯅꯀꯟꯒꯤ ꯏꯪꯂꯦꯟꯅꯦ ꯀꯣꯡꯒꯣ ꯏꯪꯂꯦꯟ ꯀꯣꯒꯣꯅꯦ ꯕꯦ ꯑꯗꯩ ꯕꯦꯜꯖꯤꯌꯝꯒ ꯁꯦꯅꯦꯜꯀꯦꯒ
ꯑꯣ ꯑꯣ ꯑꯥꯏ ꯌꯨ ꯑꯦꯁ ꯑꯦꯁꯨ ꯂꯩꯔꯤꯕꯣ
ꯑꯦ ꯍꯥꯌꯦꯡ ꯑꯥ ꯃꯣꯔꯅꯤꯡꯗ ꯂꯩ
ꯑꯥ
ꯍꯌꯦꯡ ꯃꯣꯔꯅꯤꯡ ꯐꯥꯏꯚ ꯑꯦ ꯑꯦꯝꯗ
ꯑꯥ ꯄ꯭ꯔꯣꯔꯇꯨꯒꯣꯜꯅ ꯗꯦꯠ ꯊ꯭ꯔꯤꯗ
ꯕ꯭ꯔꯣꯗꯤ ꯀꯩꯒꯤ ꯐꯦꯟ ꯀꯩꯒꯤ ꯁꯞꯄꯣꯔꯠꯔꯣ
ꯑꯩ ꯑꯥꯔꯖꯦꯟꯇꯤꯅꯥ ꯁꯨꯝ ꯇꯧꯔꯦꯗ ꯁꯞꯄꯣꯔꯠꯇꯤ
ꯑꯣ ꯑꯩꯅ ꯐ꯭ꯔꯥꯁꯇ ꯇꯧꯕ
ꯀꯩꯁꯨ ꯀꯥꯏꯗꯦ ꯑꯗꯨꯝ ꯍꯩꯕꯅꯦ ꯐ꯭ꯔꯥꯟꯁꯁꯨ
ꯐ꯭ꯔꯥꯟꯁꯁꯨ ꯌꯥꯏꯌ‌ꯦꯕ ꯌꯦꯡꯕ ꯅꯨꯡꯉꯥꯏꯌ‌ꯦꯕꯨ ꯑꯩꯗꯤ ꯕꯞ ꯕꯞꯄ‌ꯦꯅ ꯈꯨꯠ ꯃꯥꯅ ꯆꯦꯜꯂꯤꯕ ꯏꯁ꯭ꯇꯥꯏꯜꯗꯣ ꯆꯦꯟꯗꯤ ꯆꯦꯜꯂꯤꯍ‌ꯦ ꯑꯗꯨꯗꯣ ꯑꯁ
ꯑ ꯃꯥ ꯌꯪ ꯑꯣꯏꯔꯤꯗ ꯌꯥꯝꯅ ꯑꯩꯈꯣꯏꯒꯤ ꯏꯅꯔꯖ‌ꯦꯇꯤꯛ ꯑꯣꯏꯕ ꯃꯇꯝꯅꯦꯕ ꯃꯥꯁ‌ꯦ
ꯍꯣꯏ
ꯑꯣꯏꯕ ꯃꯇꯝꯅꯦꯕ ꯃꯥꯖ‌ꯦ ꯑꯗꯨꯅ ꯏꯁꯇꯦꯃꯤꯅꯥ ꯌꯥꯝꯅ ꯂꯩꯔꯤꯕ ꯃꯇꯝꯅꯤ ꯃꯥꯁꯨ ꯔꯣꯅꯥꯜꯗꯣꯗꯤ ꯉꯝꯗ꯭ꯔꯦ ꯆꯦꯟꯕ ꯃꯥꯗꯤ ꯆꯍꯤ ꯌꯥꯝꯃꯕꯅꯤꯅꯀꯣ
ꯎꯝ ꯔꯣꯅꯥꯜꯗꯣꯁꯦ ꯃꯣꯏ ꯃꯣꯏꯒꯤ ꯇꯤꯝ ꯁꯞꯄꯣꯔꯠꯅꯁꯨ ꯈꯤꯇꯪ ꯅꯨꯡꯉꯥꯏꯇꯕꯒꯤꯅꯤꯗ
ꯑ ꯇꯤꯝ ꯏꯁ꯭ꯄ꯭ꯔꯤꯠꯁꯦ ꯈꯤꯇꯪ ꯋꯥꯠꯂꯦ
ꯎꯝ ꯃꯣꯏꯗ‌ꯣ ꯃꯦꯁꯤ ꯈꯣꯏꯗꯗꯤ ꯑꯗꯨꯃꯥꯏꯅ ꯇꯧꯗꯦꯗꯅ ꯃꯦꯁꯤ ꯈꯣꯏꯗꯤ ꯃꯣꯏ ꯀꯩ ꯍꯥꯏꯁꯤꯔ ꯃꯣꯏ ꯇꯤꯝꯅꯁꯨ ꯃꯉꯣꯟꯗ ꯁꯞꯄꯣꯔꯠ ꯌꯥꯎꯋꯦꯕ
ꯑꯗꯒꯤ ꯁꯥꯟꯅꯕ ꯃꯇꯝꯗ ꯃꯦꯁꯤꯅ ꯑ ꯔꯦꯐ꯭ꯔꯤ ꯑꯇꯣꯞꯄ ꯇꯤꯝꯒ ꯈꯠꯅꯕꯁꯦ ꯁꯨꯝ ꯎꯗꯦꯕꯀꯣ
ꯑ
ꯑꯁ ꯔꯣꯅꯥꯜꯗꯣꯗꯤ ꯑꯁ ꯔꯦꯐ꯭ꯔꯤꯒ ꯑꯃꯨꯛ ꯈꯠꯅꯅꯤ
ꯃꯤꯒ ꯑꯃꯨꯛ ꯌꯥꯎꯔꯛꯑꯅꯤ
ꯕꯦꯔꯥꯅꯦ ꯃꯥ
ꯃꯦꯁꯤꯗꯤ ꯏꯊꯥ ꯊꯥꯖꯅ ꯍꯟꯗꯛꯁꯤ ꯈꯔꯗꯤ ꯆꯦꯟꯂꯦꯍꯦ ꯃꯥꯗꯣ
ꯎꯝ ꯃꯥꯁꯨ ꯂꯥꯁ ꯋꯥꯔꯜ ꯀꯞꯅꯦꯅ
ꯑ ꯒꯣꯜꯗꯤ ꯐꯖꯅ ꯆꯟꯗꯤ ꯆꯟꯈ꯭ꯔꯕꯅꯦ ꯃꯥꯗꯤ
ꯆꯜꯂ‌ꯦ ꯇ‌ꯣꯞ ꯏꯁꯀ‌ꯣꯔꯗ
ꯇꯣꯞ ꯏꯁꯀꯣꯔꯔ ꯂꯩꯔꯝꯃꯅꯤ ꯃꯥꯗꯣ
ꯑꯗꯨ ꯈꯔ ꯂꯩꯔꯒ ꯈꯔ ꯂꯩꯔꯒ ꯕꯥꯄꯦꯅꯕꯨꯗꯤ ꯀꯩꯅꯣ ꯇꯧꯔꯅꯤ ꯍꯥꯏꯕꯗꯤ ꯃꯥꯁꯨ ꯆꯍꯤ ꯌꯥꯝ ꯕꯥ ꯕꯥꯄꯦꯁꯨ ꯍꯧꯖꯤꯛ ꯃꯦꯠꯁ ꯀꯟꯅ ꯁꯥꯟꯅꯔꯛꯄ ꯃꯇꯝꯅꯦꯕ ꯆꯍꯤ ꯑꯗꯨꯝ ꯃꯥꯁꯨ ꯌꯪ ꯑꯣꯏꯕ ꯃꯇꯝꯅꯤꯅꯀꯣ
ꯎꯝ
ꯕꯥꯞꯄꯦꯅ ꯔ‌ꯦꯛꯀ‌ꯣꯔꯠ ꯊꯨꯒꯥꯏꯔꯛꯑꯅꯤ
ꯑꯩꯅ ꯊꯥꯖꯕꯗꯤ ꯏꯁ ꯃꯦꯁꯤꯒꯤ ꯔꯦꯛꯀꯣꯔꯠꯗꯤ ꯊꯨꯒꯥꯏ ꯉꯝ ꯊꯨꯒꯥꯏꯕ ꯉꯝꯒꯗꯧꯕ ꯃꯤꯗꯤ ꯌꯥꯎꯗ‌ꯣꯕ ꯃꯥꯟꯗ꯭ꯔꯦꯗ ꯃꯥꯗꯤ ꯕ꯭ꯂ‌ꯦ ꯕ ꯕ꯭ꯂꯦꯟꯗꯔꯁꯨ ꯌꯥꯝꯃꯦꯕ ꯃꯥꯅ ꯂꯧꯈꯤꯗꯣꯏꯁꯦ
ꯎꯝ ꯕ‌ꯦꯂ‌ꯦꯟꯗ‌ꯣ ꯌꯥꯝꯃꯦ ꯕꯦꯂꯦꯟꯗꯣꯔꯁꯨ ꯌꯥꯝꯃꯦ ꯋꯥꯔꯜ ꯀꯞꯁꯨ ꯍꯟꯗꯛꯀ ꯂꯧ ꯇꯥꯔꯗꯤ ꯃꯥ ꯑꯅꯤꯔꯛ ꯂꯧꯗꯣꯏꯅꯦ ꯋꯥꯔꯜ ꯀꯞ
ꯔꯤꯄꯤꯠ ꯔꯤꯄꯤꯠ ꯇꯥꯔꯦꯕ
ꯑ ꯀꯟꯖꯨꯒ‌ꯦꯇꯤꯚ ꯌꯔꯗ ꯂꯧꯒꯗꯕ ꯀꯟꯖꯨꯒ‌ꯦꯇꯤꯚ ꯋꯥꯔꯜ ꯀꯞ ꯔ‌ꯦꯛꯀ‌ꯣꯠꯁ‌ꯦ ꯐꯖꯕꯅꯤ
ꯔꯣꯅꯥꯜꯗꯣꯗꯤ ꯇꯥꯏꯝ ꯇꯥꯔꯁꯨ ꯇꯥꯕ ꯉꯝꯃꯔꯣꯏꯅꯦ ꯃꯥꯏꯁꯤꯗꯤ
ꯎꯝ